ꯍꯜꯂꯣ
ꯍꯜꯂꯣ
ꯅꯨꯡꯉꯥꯏꯔꯤꯕ꯭ꯔꯣ
ꯀꯩꯔꯤꯅꯣ ꯅꯨꯡꯉꯥꯏꯔꯤꯕ꯭ꯔꯣ ꯉꯥꯛꯇ ꯍꯥꯏꯁꯤꯕꯣ
ꯑꯗꯨꯅꯦ ꯑꯍꯟ ꯑꯍꯟꯗꯗꯤ ꯑꯗꯨꯃꯥꯏꯅ ꯍꯥꯏꯔꯛ ꯇꯥꯕꯅꯤ ꯀꯩꯅꯣ
ꯍꯩꯁ ꯑꯗꯨꯃꯥꯏ ꯍꯥꯏꯅꯥꯒꯅꯣꯍꯦ
ꯍꯥꯁ ꯐꯒꯤ ꯇꯧꯕꯅꯤꯗ ꯆꯥꯛ ꯆꯥꯛꯗꯤ ꯀꯝꯗꯧꯔꯤꯒꯦ
ꯑꯥ ꯆꯥꯛꯁꯨ ꯍꯧꯖꯤꯛꯇ ꯆꯥꯕꯗ ꯉꯥꯏꯔꯦ ꯐꯝꯃꯒ ꯂꯩꯕꯅꯦ ꯑꯩꯗꯤ ꯅꯪꯗꯤ ꯆꯥꯔꯕꯣ
ꯑꯩꯗꯤ ꯈꯔ ꯀꯨꯏꯔꯦ ꯍꯥꯏꯇꯥꯔꯦ ꯆꯥꯔꯦ
ꯑꯁ ꯑꯩꯗꯤ ꯕꯣꯜ ꯁꯅꯕ ꯍꯜꯂꯛꯄꯗꯣ ꯈꯔ ꯊꯦꯡꯕꯀꯣ
ꯑꯣ ꯅꯣꯏꯗꯤ ꯇꯥꯞꯗ ꯁꯅꯥꯕ ꯆꯠꯂꯝꯅꯤꯅ
ꯑꯁ ꯀꯥꯏꯗꯒꯤ ꯇꯔꯞꯅꯣꯍꯦ ꯄꯩꯁꯥ ꯂꯩꯇꯦ ꯇꯞꯇ ꯀꯔꯤꯒꯤ ꯅꯨꯡꯇꯤꯒꯤ ꯑꯗꯨꯝ ꯁꯥꯟꯅꯕ ꯆꯠꯀꯦꯔꯅꯦ ꯄꯩꯁꯥ ꯂꯩꯇꯕ ꯃꯇꯥꯡꯁꯨ ꯂꯩꯒꯅꯤ ꯉꯁꯤꯗꯤ ꯆꯨꯝꯅ ꯁꯨꯝ ꯀꯣꯂꯦꯖ ꯗꯤ ꯑꯦꯝ ꯀꯣꯂꯦꯖꯇ ꯁꯥꯅꯕ ꯆꯠꯄꯅꯦꯗ
ꯑ
ꯐꯥꯏꯚꯇ ꯒꯤ ꯁꯤꯛꯁ ꯊꯥꯔꯇꯤ ꯐꯥꯎ ꯁꯤꯛꯁ ꯊꯥꯔꯇꯤꯁꯨ ꯃꯝꯗꯕꯅꯤꯅꯀꯣ ꯍꯟꯗꯛꯇꯤꯀꯣ ꯁꯝꯃꯔ ꯑꯣꯏꯕꯗꯨꯗ ꯑꯩꯈꯣꯏꯒꯤ ꯊꯦꯡ ꯄꯥꯎ ꯁꯅꯩꯌꯦꯕ ꯑꯩꯈꯣꯏ ꯑꯩꯈꯣꯏ ꯂꯣꯟ ꯃꯥꯟꯅꯕꯁꯤꯡ ꯌꯥꯝ ꯂꯥꯛꯑꯦ ꯑꯗꯣ ꯑꯩꯈꯣꯏ ꯂꯣꯟ ꯃꯥꯟꯅꯕꯁꯤꯡꯗꯣ ꯑꯗꯨꯒ ꯁꯥꯟꯅꯕ ꯑꯩꯈꯣꯏ
ꯑꯣ ꯅꯨꯡꯉꯥꯏꯅꯤꯅꯦ ꯑꯗꯨꯗꯤ
ꯍꯣꯏ ꯃꯣꯏ ꯍꯣꯁꯇꯦꯜ ꯂꯩꯕꯁꯤꯡ ꯔꯦꯟ ꯂꯩꯕꯁꯤꯡ ꯂꯥꯛꯄꯀꯣ ꯑꯗꯨ ꯑꯩꯈꯣꯏ ꯂꯣꯟ ꯃꯅꯕ ꯉꯥꯛꯇ ꯁꯥꯟꯅꯕꯅꯤꯗ ꯑꯇꯣꯞꯄ ꯌꯥꯎꯍꯟꯗꯦ
ꯌꯥꯏꯅꯦ ꯅꯣꯡ ꯆꯨꯕ꯭ꯔꯣ ꯆꯨꯗꯦ
ꯆꯨꯋꯦꯉꯁꯥꯏ
ꯑ
ꯉꯁꯥꯏ ꯆꯨꯔꯝꯃꯒ ꯑꯃꯨꯛ ꯀꯩꯅꯣ ꯇꯧꯔꯦ
ꯑꯈꯣꯏꯒꯤ
ꯅꯣꯏꯗꯤ ꯑꯗꯨꯔꯣꯝꯗꯗꯤ ꯆꯨꯗꯕ꯭ꯔꯣ ꯌꯥꯝ ꯀꯟꯅ ꯆꯨꯕ꯭ꯔꯥ
ꯌꯥꯝ ꯀꯟꯅ ꯆꯨꯗꯦꯗ ꯈꯖꯤꯛ ꯈꯖꯤꯛ ꯍꯧꯖꯤꯛꯁꯨ ꯈꯖꯤꯛ ꯈꯖꯤꯛ ꯆꯨꯅꯤ ꯉꯥꯏ ꯇꯧꯏꯅꯦ
ꯎꯝ ꯌꯥꯝ ꯁꯥꯕꯗꯤ ꯑꯣꯏꯗꯦ ꯍꯧꯖꯤꯛ
ꯎꯝ
ꯅꯣꯡꯗꯤ ꯂꯩꯕ ꯃꯥꯜꯂꯦ ꯑꯗꯣ ꯅꯣꯏ ꯅꯣꯏꯔꯣꯝꯗ ꯂꯦꯟꯁ꯭ꯂꯥꯏꯠꯀꯨꯝꯕ ꯇꯥꯕ ꯂꯩꯕ꯭ꯔꯅꯦ ꯍꯥꯟꯗꯛ
ꯗꯛ ꯎꯝ ꯑꯥ ꯀꯔꯤ ꯍꯥꯏꯁꯤꯔꯥ ꯑꯥ ꯖꯤꯔꯤ ꯖꯤꯔꯤꯔꯣꯝꯗꯀꯣ
ꯑꯥ
ꯑꯗꯣꯝꯗ ꯑꯥ ꯐꯖꯅ ꯇꯥꯕ ꯃꯐꯝꯅꯦ ꯑꯗꯨꯒ ꯈꯣꯏꯔꯣꯝ ꯃꯔꯛ ꯃꯔꯛꯇꯁꯨ ꯇꯥꯏꯗꯣ ꯂꯝꯕꯤꯗꯣ ꯇꯪꯈꯥꯏꯗꯤ ꯆꯠꯄ ꯌꯥꯗ꯭ꯔꯦ ꯇꯪꯈꯥꯏꯗꯤ ꯑꯗꯨꯝ ꯆꯠꯂꯦ
ꯑꯣ ꯑꯁ ꯌꯥꯝ ꯋꯥꯔꯝꯒꯅꯤꯅꯦꯀꯣ ꯃꯤ ꯆꯠꯊꯣꯛ ꯆꯠꯁꯤꯟ ꯇꯧꯕꯁꯨꯀꯣ
ꯎꯝ
ꯑꯁ ꯍꯟꯗꯛꯇꯤ ꯅꯪ ꯑꯥ ꯉꯁꯤꯗꯤ ꯅꯪꯗꯤ ꯄꯣꯔꯇꯨꯒꯥꯜꯗ ꯊꯥꯔꯦ
ꯊꯔꯦ ꯒꯥꯔꯦ
ꯗꯥꯏꯔꯦꯛ ꯍꯟꯗ꯭ꯔꯦꯠꯇ ꯍꯟꯗ꯭ꯔꯦꯠ ꯍꯟꯗ꯭ꯔꯦꯠꯇ ꯍꯟꯗ꯭ꯔꯦꯠ ꯌꯥꯝꯊꯤ ꯂꯩꯅꯩꯕꯩ ꯃꯋꯣꯡꯅꯦ ꯂꯩꯔꯝꯅꯤꯍꯥ
ꯎꯝ
ꯉꯁꯤ ꯁꯤꯌꯨꯗꯣ ꯆꯤꯎ ꯆꯨꯠ ꯇꯥꯗꯣꯔꯦ ꯁꯣꯏꯗ꯭ꯔꯕꯅꯤ ꯆꯤꯎ ꯆꯨꯠ ꯇꯥꯗ
ꯃꯁꯤ ꯐꯖꯅ ꯌꯦꯡꯕ ꯇꯥꯔꯦ
ꯌꯦꯡꯉꯨꯅꯦꯍꯦ ꯕꯣꯜ ꯌꯦꯡꯗ꯭ꯔꯤ ꯆꯥꯛ ꯆꯥꯗ꯭ꯔꯤ ꯃꯃꯥꯡꯗ ꯈꯤꯇꯪ ꯄꯥꯏꯕꯅꯦ ꯌꯦꯡꯉꯣ
ꯏꯁ ꯏꯁ ꯑꯍꯝ ꯏꯈꯣꯏ ꯔꯤꯀꯣꯕꯔꯤ ꯇꯧꯔꯤꯔꯣ
ꯔꯤꯀꯣꯕꯔꯤꯅꯦ ꯔꯤꯀꯣꯕꯔꯤ ꯑꯥ ꯑꯥ ꯑꯅꯤ ꯀꯩꯅꯣ ꯀꯩꯅꯣꯗꯣ ꯏꯟꯇꯔꯅꯦꯁꯅꯦꯜ ꯄꯦꯛ
ꯑꯠꯆꯥ ꯆꯥ ꯅꯨꯡꯉꯥꯏꯔꯝꯅꯤꯅꯦ ꯑꯗꯨꯗꯤ
ꯍꯣꯏ ꯍꯣꯏ ꯍꯣꯔꯦꯟ ꯑꯃꯨꯛ ꯕꯣꯜ ꯌꯦꯡꯉꯝꯗꯥꯏꯗ ꯑꯃ
ꯇꯪꯈꯥꯏ ꯑꯃ ꯂꯧꯔꯛꯄ ꯑꯩꯅꯀꯣ
ꯑꯠꯆꯥ ꯆꯥ
ꯈꯣꯏꯔꯣ ꯍꯟꯗꯛꯁꯦ ꯈꯣꯏꯔꯣꯝꯗꯗꯤ ꯑꯁ ꯌꯥꯝ ꯇꯥꯡꯉꯦ
ꯍꯥꯟꯅꯗꯤ ꯏꯝꯐꯥꯜꯗꯩ ꯑꯗꯨꯝ ꯄꯨꯔꯛꯄ꯭ꯔꯥ
ꯄꯨꯔꯛꯄꯅꯦ ꯎꯝ ꯑꯥ ꯑꯥ ꯑꯥ ꯈꯔ ꯄꯦꯛꯀꯤꯡ ꯅꯨꯡꯉꯥꯏꯕꯗꯣ
ꯎꯝ
ꯄꯨꯕꯗꯤ ꯄꯨꯔꯛꯀꯦ ꯑꯗꯨꯒ ꯑꯇꯣꯞꯄꯅ ꯊꯣꯡꯕꯒꯨꯝꯕꯁꯨ ꯂꯩꯌꯦꯀꯣ
ꯎꯝ
ꯑꯁ ꯍꯟꯗꯛꯁꯦ ꯀꯔꯤ ꯍꯥꯏꯁꯤꯔꯥ ꯃꯩꯔꯥ ꯄꯥꯏꯕꯤ ꯍꯥꯏꯁꯤꯔꯥ
ꯎꯝ
ꯃꯣꯏꯅ ꯌꯥꯗꯕꯗꯣ ꯃꯤ
ꯎꯝ
ꯃꯤ ꯑꯅꯤ ꯑꯍꯨꯝ ꯐꯥꯔꯀꯣ
ꯎꯝ
ꯔꯤꯄꯤꯠ ꯔꯤꯄꯤꯠ ꯑꯅꯤ ꯑꯍꯨꯝ ꯐꯥꯕꯗ ꯃꯃꯜꯁꯦ ꯌꯥꯝ ꯇꯥꯡꯉꯦꯅꯦ
ꯎꯝ ꯑꯗꯣ ꯏꯕꯥꯟꯅꯤ ꯋꯥꯔꯤ ꯑꯇꯣꯞꯄ ꯁꯥꯁꯦ ꯁꯤ ꯁꯥꯒꯅꯣ ꯍꯥꯏꯕꯅꯤ ꯑꯩꯁꯨꯨ ꯀꯥꯎꯋꯦ
ꯑꯗꯣ ꯑꯗꯨꯗꯤ ꯀꯔꯤ ꯇꯣꯄꯤꯛꯇ ꯆꯠꯈ꯭ꯔꯁꯤꯔꯥ
ꯑꯗꯨꯗꯤ ꯀꯩꯅꯣ ꯇꯧꯔꯁꯦ ꯅꯪ ꯍꯦꯛꯇ ꯍꯧꯗꯣꯔꯛꯑꯣꯅꯦ ꯀꯩ ꯇꯣꯄꯤꯛ ꯇꯧꯁꯤꯒꯦ
ꯑꯩꯗꯤ ꯑꯥ ꯐ꯭ꯔꯦꯁ ꯐ꯭ꯔꯦꯁ ꯚꯤꯖꯤꯇꯦꯕꯜ ꯆꯥꯔꯦ ꯁꯨꯞ ꯁꯨꯞꯅ ꯅꯥꯔꯔꯣꯏ ꯑꯩ ꯉꯁꯤ ꯆꯥꯕ ꯏꯟꯁꯥꯡꯗꯣ ꯇꯥꯕ꯭ꯔꯣ
ꯑꯥ ꯇꯥꯏ ꯑꯩꯈꯣꯏꯗꯤ ꯌꯦꯟ ꯆꯥꯏꯅꯦ ꯉꯁꯤ
ꯑꯦ ꯍꯥꯎꯋꯦꯅꯦ ꯅꯣꯏꯗꯤ
ꯍꯣꯏ ꯑꯈꯣꯏ ꯀꯩꯅꯣ ꯈꯣꯏ ꯕꯕꯥꯅ ꯂꯧꯕꯤꯔꯛꯄꯀꯣ
ꯑꯣ ꯑꯩꯈꯣꯏꯗꯤ ꯌꯥꯝ ꯀꯩ ꯍꯥꯏꯁꯤꯔꯥ ꯁꯨꯞꯅꯥ ꯅꯥꯔꯔꯣꯏ ꯉꯁꯤ ꯏꯟꯁꯥꯡꯗꯤ
ꯄꯤꯌꯣꯔꯅꯤ ꯄꯤꯌꯣꯔ
ꯑꯣꯔꯒꯥꯅꯤꯛꯅꯦ ꯍꯥꯏꯗꯣ ꯑꯣꯔꯒꯥꯅꯤꯛ
ꯎꯝ ꯍꯟꯗ꯭ꯔꯦꯠ ꯄꯔꯁꯦꯟ ꯗꯥꯏꯔꯦꯛ
ꯎꯝ ꯑꯗꯨꯅꯦ
ꯄꯪꯕꯨꯗꯤ ꯑꯁ ꯈꯔ ꯅꯨꯡꯉꯥꯏꯇꯦꯍꯦ
ꯅꯣꯏ ꯅꯣꯏ ꯅꯣꯏꯔꯣꯝꯗ ꯄꯣꯠ ꯊꯥꯕ ꯈꯣꯠꯄ ꯌꯥꯔꯗꯤꯀꯣ ꯑꯩ ꯀꯩꯅꯣ ꯇꯧꯅꯤꯡꯕꯅꯤꯅꯦ ꯀꯩꯅꯣꯗ ꯖꯤꯍꯥꯖꯤ ꯂꯐꯣꯏꯗꯣ
ꯑꯥ ꯑꯥ
ꯖꯥꯍꯥꯖꯤꯗꯣ ꯑꯁ ꯂꯧꯅꯤꯡꯕꯅꯤꯅꯦ ꯑꯩꯗꯤ
ꯑꯠꯆꯥ
ꯅꯣꯏ ꯑꯥꯗꯗꯤ ꯈꯔ ꯍꯣꯡꯉꯝꯅꯤꯅ
ꯎꯝ ꯑꯩꯗꯤ ꯑꯁꯦꯡꯕꯗꯨꯗꯤ ꯈꯪꯗꯦꯀꯣ ꯑꯁ ꯃꯇꯝ ꯃꯇꯝꯅꯤꯗ ꯌꯥꯝ ꯂꯩꯕ ꯃꯇꯝꯗꯗꯤ ꯑꯥ ꯃꯃꯜꯁꯨ ꯈꯔ ꯍꯜꯂꯦ
ꯑꯥ
ꯈꯔ ꯑꯥ ꯀꯩ ꯍꯥꯏꯁꯤꯔꯥ ꯑꯗꯨ ꯃꯇꯝꯗꯗꯤ ꯃꯃꯟ ꯈꯔ ꯀꯥꯔꯦ ꯍꯟꯗꯛꯁꯦ ꯍꯟꯗꯛꯁꯦ ꯒꯥꯔꯤ ꯅꯨꯡꯉꯥꯏꯇꯕꯒꯤꯅꯦ ꯅꯠꯇ꯭ꯔꯗꯤ ꯌꯥꯝ ꯆꯠꯄꯅꯦ ꯑꯈꯣꯏ ꯈꯨꯟꯒꯤꯁꯨꯀꯣ ꯈꯨꯟꯒꯤ ꯃꯤꯁꯤꯡꯗꯣ ꯑꯗꯨꯝ ꯆꯠꯄꯅꯦꯕ
ꯖꯤꯍꯥꯖꯤꯗꯣ ꯐꯩꯌꯦꯕ
ꯎꯝ ꯑꯗꯣ ꯑꯁ ꯀꯨꯏꯅ ꯊꯝꯕ ꯌꯥꯗꯕꯅꯤꯅ
ꯀꯨꯏꯅꯗꯤ ꯊꯝꯕ ꯌꯥꯗꯦ ꯑꯗꯣ ꯖꯤꯍꯥꯖꯤꯗꯤ ꯊ꯭ꯔꯤ ꯗꯦꯖ ꯃꯅꯨꯡꯗ ꯑꯗꯨꯝ ꯂꯣꯏꯁꯤꯟꯒꯅꯤꯗ ꯑꯌꯨꯛ ꯅꯨꯡꯊꯤꯟ ꯑꯌꯨꯛꯇ ꯑꯅꯤ ꯑꯌꯨꯛꯇ ꯑꯅꯤꯒꯨꯝꯕ ꯆꯥꯔ ꯅꯨꯡꯗꯥꯡꯗ ꯑꯃ ꯆꯥ ꯀꯩꯅꯣ ꯏꯚꯤꯅꯤꯡꯗ ꯀꯩꯅꯣ ꯑꯃꯃꯝ ꯆꯥꯔꯗꯤ ꯂꯣꯏꯔꯦ ꯃꯣꯔꯅꯤꯡꯗ ꯑꯃ ꯑꯥ ꯀꯩꯅꯣ ꯂꯥꯏꯛ ꯖꯁ ꯑ ꯄꯨꯡ ꯕꯥꯔꯣ ꯅꯠꯇ꯭ꯔ ꯄꯨꯡ ꯑꯃꯗ ꯑꯃꯃꯨꯛ ꯆꯥꯔꯅꯤ ꯑꯗꯣ ꯋꯥꯛ ꯑꯥꯎꯠ ꯇꯧꯕ ꯍꯜꯂꯛ ꯄꯗꯃꯨꯛ ꯑꯃ ꯆꯥꯔꯅꯤ ꯑ ꯋꯥꯟ ꯋꯥꯟ ꯍꯥꯏꯗꯤ ꯊ꯭ꯔꯤ ꯗꯦꯖꯇ ꯅꯥꯏꯟ ꯄꯤꯁ ꯌꯥꯝꯂꯕꯗ ꯖꯤꯍꯥꯖꯤ ꯊꯝꯒꯗꯕ ꯇꯨꯋꯦꯜꯐ ꯇꯨꯋꯦꯜꯐ ꯑꯣꯔ ꯊꯥꯔꯇꯤꯟ ꯑꯣꯏꯔꯝꯒꯅꯦꯕ ꯖꯤꯍꯥꯖꯤꯗꯣ ꯀꯣ ꯃꯣꯏ ꯍꯥꯟꯕꯗꯀꯣ ꯃꯣꯏ ꯄꯥꯟꯕꯗꯩꯗꯤ ꯑꯗꯨꯝ ꯊ꯭ꯔꯤ ꯗꯦꯖꯇꯗꯤ ꯑꯗꯨꯝ ꯂꯣꯏꯁ ꯒꯅꯤꯗ
ꯑꯗꯨꯝ ꯆꯥꯡ ꯅꯥꯏꯅ ꯆꯥꯔꯛꯑꯗꯤꯀꯣ
ꯎꯝ ꯍꯟꯗꯛꯁꯦ ꯈꯔ ꯂꯝꯕꯤ ꯆꯠꯊꯣꯛ ꯆꯠꯁꯤꯟ ꯅꯨꯡꯉꯥꯏꯇꯕꯅꯤꯅꯀꯣ ꯈꯨꯟꯒꯤ ꯀꯩ ꯍꯥꯏꯁꯤꯔ ꯑꯍꯟꯁꯤꯡꯅ ꯑ ꯃꯇꯝ ꯈꯔ ꯂꯦꯞꯄꯣ ꯍꯥꯏꯅ ꯑꯣꯗꯔ ꯄꯤꯕꯅꯦꯕ
ꯑꯥ ꯎꯝ ꯑꯥ ꯑꯩꯅ ꯃꯈꯥꯗ ꯑꯩꯈꯣꯏ ꯂꯩꯕꯝ ꯂꯩꯕ ꯃꯐꯝꯗ ꯄꯨꯊꯔꯛꯄꯗꯣꯀꯣ
ꯑꯥ
ꯎꯝ ꯑꯁ ꯅꯨꯡꯁꯤꯗ ꯕꯥꯏ ꯅꯣꯏ ꯎꯗꯕꯁꯦ ꯀꯨꯏꯔꯦꯅꯦ
ꯃꯥꯅꯦ
ꯊꯥꯏꯅꯗꯤ ꯑꯁ ꯑꯩꯈꯣꯏ ꯂꯩꯃꯤꯟꯅꯔꯥ ꯆꯥꯃꯤꯟꯅꯔꯥ ꯊꯛꯃꯤꯟꯅꯔꯒ ꯇꯨꯃꯤꯟꯅꯔꯒ ꯇꯧ ꯑꯁ ꯏꯁꯩꯒ ꯁꯛꯄꯗꯣ ꯑꯁ ꯑꯩꯉꯣꯟꯗ ꯚꯤꯗꯤꯌꯣ ꯂꯩꯔꯤꯅꯦ ꯑꯩꯉꯣꯟꯗ ꯚꯤꯗꯤꯌꯣ ꯂꯩꯌꯦ ꯑꯁ ꯍꯣꯏꯅ ꯑꯁ ꯃꯇꯝꯗꯣ ꯅꯨꯡꯁꯤꯗ ꯍꯜꯂꯛꯑꯔꯣꯏꯗ
ꯎꯝ
ꯍꯜꯂꯛꯑꯔꯣꯏ ꯑꯩꯈꯣꯏ ꯑꯁꯤ ꯑ ꯑꯩꯒꯤ ꯑꯩꯒ ꯇꯨꯃꯤꯟꯅꯕ ꯅꯨꯄꯥꯗꯣ ꯃꯃꯤꯡ ꯍꯥꯏꯔꯔꯣꯏꯒꯦ ꯑꯗꯨ ꯅꯨꯄꯥ ꯑꯗꯨꯅ ꯂꯥꯁ ꯗꯦꯗ ꯇꯧꯔꯤꯗꯣ ꯀꯦꯝ ꯀ꯭ꯂꯣꯖ ꯇꯧꯔꯅꯤ ꯍꯥꯏꯔꯒ ꯌꯦꯡꯉꯣ ꯉꯥꯅꯨ ꯑꯅꯤꯁꯨ ꯊꯣꯡꯍꯟꯕ ꯑꯩꯈꯣꯏ ꯃꯤ ꯃꯉꯥ ꯈꯛꯇꯒꯤ ꯑꯗꯨꯒ ꯌꯦꯔꯨꯝ ꯄ꯭ꯂꯦꯠ ꯑꯅꯤꯗꯨꯁꯨ ꯅꯝꯐꯨꯗ ꯌꯨꯡꯉꯣ ꯐꯨꯠꯂꯤꯗꯣ ꯃꯥꯅ ꯕꯣꯏꯜꯒ ꯇꯧꯗ ꯇꯧꯈꯠꯂꯛꯏꯗꯣ ꯑꯩꯅ ꯇꯧꯔꯅꯨ ꯍꯥꯏꯕꯅꯦꯕ ꯃꯉꯣꯟꯗ
ꯑꯥ
ꯇꯧꯔꯨꯅꯨ ꯕꯥꯏ ꯑꯁ ꯀꯔꯤꯅꯣ ꯌꯦꯟꯖꯥꯡ ꯐꯥꯎꯕ ꯌꯥꯝ ꯂꯩꯔꯤ ꯆꯥꯕꯁꯨ ꯉꯝꯃꯔꯣꯏ ꯇꯧꯅꯨ ꯇꯧꯅꯨ ꯍꯥꯏꯔꯒ ꯃꯥꯅ ꯈꯣꯏ ꯂꯣꯏꯅ ꯐꯨꯜꯂꯦ ꯄꯂꯦꯠ ꯑꯅꯤꯃꯛ ꯂꯥꯏꯛ ꯐꯤꯞꯇꯤ ꯄꯂꯁ ꯐꯤꯞꯇꯤ ꯄꯂꯁꯅꯦꯕ ꯃꯥ ꯐꯨꯠꯄꯗꯣ ꯆꯥꯕ꯭ꯔꯥꯁꯨ ꯑꯝꯇ ꯆꯥꯗꯦ ꯑꯗꯨꯝ ꯑꯩꯅ ꯍꯥꯏꯕꯅꯦꯕ ꯏꯅꯦ ꯑꯩꯈꯣꯏꯒꯤ ꯏꯅꯦ ꯑꯩꯈꯣꯏꯒꯤ ꯑꯃꯃꯝ ꯏꯅꯦ ꯑꯩꯈꯣꯏꯒꯤ ꯑꯩꯈꯣꯏꯒꯤ ꯀꯛꯇꯣ
ꯎꯝ
ꯑꯩꯈꯣꯏ ꯀꯨꯛ ꯑꯅꯤꯒꯤꯗꯣ ꯄ꯭ꯂꯦꯠ ꯋꯥꯟ ꯋꯥꯟꯗꯣ ꯄꯤꯕꯤꯔꯁꯦ ꯄ꯭ꯂꯦꯠ ꯑꯃꯃꯝꯗꯣ ꯄ꯭ꯂꯦꯠ ꯑꯅꯤ ꯂꯩꯕꯗꯣ ꯄ꯭ꯂꯦꯠ ꯃꯕꯥꯅꯤ ꯑꯃꯃꯝ ꯌꯦꯟꯅꯔꯁꯅꯨ ꯍꯥꯏꯕꯅꯦꯕ ꯅꯝꯐꯨꯗ ꯃꯥꯅ ꯄꯤꯔꯣꯏ ꯄꯤꯔꯣꯏ ꯃꯕꯨꯛ ꯐꯠꯇꯕꯁꯤꯡꯗꯨꯒ ꯇꯧꯔꯒ ꯃꯥꯅ ꯐꯨꯠꯈꯤꯕꯅꯤ ꯃꯦ ꯑꯁ
ꯑꯩꯈꯣꯏꯁꯨ ꯁꯥꯗꯟ ꯑꯣꯏꯕꯅꯤꯅ ꯐꯤꯌꯥꯋꯦꯜꯁꯨ ꯇꯧꯗ꯭ꯔꯦ ꯑꯗꯨꯝ
ꯆꯕ꯭ꯔꯥ ꯍꯥꯏꯁꯨ ꯆꯥꯗꯦ ꯑꯗꯨꯒ ꯑꯥꯥ ꯏꯅꯦ ꯈꯣꯏꯒꯤ ꯏꯅꯦ ꯑꯃꯒꯤ ꯑꯩꯈꯣꯏ ꯃꯅꯥꯛꯀꯤ ꯏꯅꯦ ꯍꯣꯏꯒꯤ ꯃꯆꯥꯅꯨꯄꯤ ꯍꯜꯂꯛꯄꯤꯗꯣ ꯈꯪꯕ꯭ꯔꯥ
ꯈꯡꯉꯤꯅꯦ
ꯃꯆꯥꯒ ꯂꯩꯕꯗꯣ ꯑꯩꯗꯤ ꯂꯩꯁꯥꯕꯤꯅꯦ ꯈꯜꯂꯝꯃꯤꯅꯦꯕ ꯑꯗꯨꯗꯣ ꯑꯗꯣ ꯑꯩꯈꯣꯏ ꯀꯦꯝꯗ ꯂꯩꯕꯁꯤꯡꯁꯦ ꯂꯣꯏ ꯉꯥꯎꯅꯕꯁꯨ ꯁꯥꯔꯦ ꯃꯤ ꯅꯨꯄꯤ ꯂꯩ ꯃꯧꯗꯨꯗ
ꯑꯝ
ꯉꯥꯒ ꯐꯥꯔꯒ ꯑꯁ ꯑꯩꯈꯣꯏꯒꯁꯦ ꯀꯧꯔꯛꯀꯗ꯭ꯔꯥ ꯍꯥꯏꯔꯒ ꯉꯥ ꯐꯥꯕ ꯅꯨꯃꯤꯠꯇꯨ ꯅꯪ ꯂꯩꯕ꯭ꯔꯥ
ꯂꯩꯅꯦ
ꯑꯩꯈꯣꯏ ꯉ ꯌꯥꯝ ꯋꯥꯅ ꯉꯥꯒ ꯐꯥꯕꯤꯔꯒ ꯑꯩꯈꯣꯏꯗꯒ ꯆꯥꯛ ꯀꯧꯒꯗ꯭ꯔꯒ ꯀꯧꯗꯦꯕ ꯀꯅꯥ ꯀꯅꯥꯅꯣ ꯆꯠꯈꯤꯕꯗꯣ
ꯃꯗꯨꯒ ꯏꯆꯦ ꯁꯣꯝ ꯑꯩꯈꯣꯏ ꯅꯛꯇ
ꯑꯥ ꯃꯌꯨꯝꯗ ꯍꯦꯛ ꯆꯠꯄꯗꯣ
ꯑꯥ ꯑꯥ
ꯑ ꯑꯗꯨꯒ ꯃꯣꯏ ꯑꯅꯤ ꯑꯍꯨꯝꯔ ꯆꯠꯈꯤꯕꯅꯤꯅꯦ ꯑꯥ ꯕꯦꯔꯥꯅꯦ ꯍꯥꯏꯕ ꯏꯁ ꯋꯥꯅꯁꯨ ꯐꯥꯏ ꯉꯥ ꯑꯃ ꯑꯃꯈꯛꯇ ꯑꯣꯏꯔꯁꯨ ꯅꯣꯏ ꯀꯦꯝꯗ ꯂꯩꯕꯁꯤꯡꯒꯤ ꯆꯥꯖꯔꯣ ꯈꯣꯠꯂꯣ ꯄꯤꯗꯕ ꯋꯥꯅꯤ ꯌꯥꯝ ꯋꯥꯅꯁꯨ ꯁꯤꯠꯄꯤꯕ ꯑꯗꯨꯒ ꯂꯥꯁꯇ ꯏꯅꯦꯅ ꯕꯛꯀꯦꯠꯇ ꯈꯨꯜꯂꯛꯄ ꯃꯆꯥ ꯃꯆꯥꯗꯨ ꯑꯣꯏꯅ ꯇꯥꯔꯦ ꯑꯩꯈꯣꯏꯒꯤ ꯄꯨꯔ ꯂꯧꯋꯥꯏ ꯌꯥꯝ ꯇꯥꯏꯕ
ꯎꯝ ꯊꯔꯣꯏ ꯊꯔꯣꯏꯒ ꯑꯩꯈꯣꯏ ꯀ꯭ꯔꯤ ꯍꯥꯏꯁꯤꯔꯥ ꯊꯔꯣꯏꯒ ꯀ꯭ꯔꯤ ꯀ꯭ꯔꯤꯅꯣ ꯂꯧꯔꯒ
ꯎꯝ ꯑꯩꯈꯣꯏꯒꯤ ꯂꯥꯁꯇ ꯑꯗꯨ ꯇꯥꯔꯦ ꯑꯩꯈꯣꯏꯅ ꯈꯨꯜ ꯏꯅꯦꯅ ꯈꯨꯟꯕꯤꯕꯗꯣ
ꯎꯝ
ꯍꯥꯎꯔꯦ ꯑꯗꯨ ꯑꯣꯏꯁꯨ
ꯎꯝ ꯉꯥꯏꯈꯣꯅꯦ ꯑꯥ ꯑꯥ ꯀ꯭ꯔꯤ ꯍꯥꯏꯁꯤꯔꯥ ꯏꯔꯥꯡ ꯍꯧꯋꯤꯗꯅ ꯑꯩꯈꯣꯏ ꯆꯠꯄ ꯃꯇꯝꯗ ꯅꯣꯏ ꯀꯌꯥꯝ ꯅꯨꯃꯤꯠ ꯀꯌꯥ ꯂꯩꯔꯤꯒꯦ ꯀꯦꯝꯗ
ꯑꯦ ꯅꯪ ꯅꯣꯏ ꯆꯠꯈꯤꯕ ꯃꯇꯝꯗꯨꯗ ꯑꯩꯈꯣꯏꯁꯨ ꯆꯠꯈ꯭ꯔꯦ ꯑꯗꯨꯝ ꯍꯟꯈ꯭ꯔꯦ ꯑꯗꯨ ꯅꯨꯃꯤꯠꯇ ꯑꯦꯠ ꯗ ꯁꯦꯝ ꯗꯦ ꯑ ꯑꯗꯨ ꯅꯨꯃꯤꯠꯇ ꯑꯗꯨꯝ ꯂꯣꯏꯍꯜꯂꯦ
ꯑꯣ
ꯑꯩꯈꯣꯏꯕꯨ ꯀꯩꯅꯣꯗ ꯎꯝ ꯁꯤ ꯑꯥ ꯄꯛ ꯀꯩꯅꯣꯗꯣ ꯅꯣꯏꯅ ꯐꯥꯔꯁ ꯄ꯭ꯔꯤꯃꯤꯌꯔ ꯂꯤꯒ ꯁꯥꯟꯅꯕ ꯃꯐꯝꯗꯣ ꯑꯦ ꯐꯥꯔꯁ ꯐꯦꯃꯤꯂꯤꯛꯇ ꯀꯦꯝ ꯂꯩꯕ ꯃꯐꯝꯗꯣ ꯑꯗꯨ ꯍꯥꯟꯅ ꯄꯨꯊꯕꯤꯔꯦ ꯄꯨꯊꯕꯤꯔꯒ ꯑꯗꯨꯝ ꯑꯗꯒꯤ ꯂꯣꯏꯅ ꯃꯌꯨꯝ ꯃꯌꯨꯝꯗꯥ ꯂꯣꯏ ꯆꯠꯅꯈ꯭ꯔꯦ ꯑꯗꯨꯒꯤ
ꯕꯤꯔꯥꯅꯦ ꯑꯈꯣꯏ ꯎꯝ ꯌꯥꯝ ꯅꯨꯡꯉꯥꯏꯅ ꯑꯁ ꯂꯩꯃꯤꯟꯅꯕꯗꯣ ꯍꯧꯖꯤꯛꯇꯤ ꯅꯣꯏ ꯃꯣꯏ ꯃꯣꯏ ꯊꯕꯛ ꯂꯣꯏ ꯆꯠꯅꯈꯔꯦ ꯅꯨꯡꯉꯥꯏꯇ꯭ꯔꯦ